ꯍꯜꯂꯣ꯫
ꯇꯥꯔꯕ꯭ꯔ ꯑꯆꯥ ꯑꯠꯆꯥ ꯑꯦꯗꯣ ꯑꯣꯏꯔꯒ
ꯑꯥ ꯐꯃꯒꯜꯂꯤ
ꯐꯩꯅꯦ ꯑꯩꯗꯤ ꯍꯧꯖꯤꯛ ꯋꯥꯋꯀꯤꯡ ꯆꯠꯁꯤꯦ ꯍꯥꯏꯅ ꯑꯩꯒꯤ ꯏꯃꯥꯟꯅꯕꯒꯤ ꯌꯨꯝꯗ ꯂꯒ
ꯑꯣ
ꯅꯣꯏ ꯅꯨꯡꯁꯥꯗꯤ ꯐꯖꯅ ꯌꯩꯕꯀꯣ ꯑꯗꯨꯒꯤ ꯉꯥꯏꯍꯥꯛ ꯂꯩꯔꯒ ꯆꯠꯁꯦ ꯍꯥꯏꯅ ꯂꯩꯕ
ꯑꯣ ꯅꯣꯡ ꯆꯨꯗ꯭ꯔ
ꯅꯣꯡ ꯆꯨꯗꯦ ꯅꯨꯡꯁꯥ ꯌꯥꯝ ꯀꯟꯅ ꯁꯥꯏ ꯅꯨꯡꯁꯥ ꯌꯥꯝ ꯀꯟꯅ ꯁꯥꯏꯕ
ꯑꯣꯑꯣ
ꯀꯥꯗ ꯂꯩꯕ꯭ꯔꯥ
ꯍꯣꯏ ꯏꯝꯐꯥꯜꯗ ꯂꯩꯌꯦ ꯑꯥ
ꯀꯣꯂꯦꯖ ꯇꯝꯕ꯭ꯔ ꯀ꯭ꯔꯤ ꯇꯧꯕ꯭ꯔ
ꯍꯥ
ꯂꯥꯏꯔꯤꯛ ꯇꯝꯕ꯭ꯔ ꯀꯔꯤ ꯇꯧꯕ꯭ꯔꯥ
ꯍꯣꯏ ꯂꯥꯏꯔꯤꯛ ꯇꯝꯃꯦ
ꯀꯣ ꯀꯣꯂꯦꯖ ꯑꯣꯏꯕ꯭ꯔꯣ ꯁꯦꯀꯦꯟꯗꯔꯤ ꯑꯣꯏꯕ꯭ꯔꯣ
ꯑꯥ ꯅꯔꯁ ꯇꯝꯃꯦ ꯍꯥ
ꯆꯍꯤ ꯀꯌꯥ ꯁꯨꯔꯦ ꯇꯝꯕ
ꯑ ꯆꯍꯤ ꯑꯍꯨꯝ ꯂꯣꯏꯗꯣꯔꯦ
ꯑꯁ ꯐꯔꯦꯅꯦ ꯑꯗꯨꯗꯤ
ꯑꯣ
ꯐꯩ ꯐꯩ ꯁꯨꯃꯥꯏꯅ ꯄ꯭ꯔꯣꯐꯦꯁꯅꯦꯜ ꯂꯥꯏꯟꯗ ꯆꯠꯄꯁꯦ ꯌꯥꯝ ꯐꯩ
ꯍꯥ
ꯄ꯭ꯔꯣꯐꯦꯁꯅꯦꯜ ꯂꯥꯏꯟꯗ ꯁꯨꯃꯥꯏꯅ ꯇꯝꯕꯁꯦ ꯌꯥꯝ ꯐꯩꯌꯦꯕꯀꯣ
ꯑꯣ ꯃꯥ ꯃꯥꯝ ꯍꯣꯏ ꯍꯣꯏ ꯃꯥꯅꯦ ꯅꯪ ꯂꯥꯏꯔꯤꯛ ꯇꯝꯕ ꯂꯣꯏꯔꯕ꯭ꯔꯣ ꯅꯪ ꯂꯥꯏꯔꯤꯛ ꯂꯥꯏꯔꯤꯛ ꯇꯝꯕ ꯂꯣꯏꯔ ꯌꯣꯏꯃ
ꯅꯨꯄꯤ ꯊꯤꯅꯤꯡꯉꯥꯏ ꯅꯨꯄꯤ ꯊꯤ ꯅꯨꯄꯤ ꯊꯤꯅꯤꯡꯉꯥꯏꯁꯨ ꯈꯔ ꯃꯇꯝ ꯋꯥꯠꯂꯦ
ꯁ꯭ꯀꯨꯜꯗ ꯂꯩꯕ꯭ꯔ ꯍꯁꯇꯦꯜꯗ ꯂꯩꯥꯕ꯭ꯔ
ꯉꯍꯥꯛꯆꯠꯂ ꯂꯩꯌꯦ
ꯁꯤ ꯀꯔꯤ ꯀꯔꯤ ꯇꯧꯒꯦ
ꯑꯁ ꯀꯔꯤꯁꯨ ꯇꯧꯗꯦꯗ ꯆꯥꯅ ꯊꯛꯅꯕ ꯏꯆꯟꯅꯨꯄꯤ ꯑꯃ ꯇꯥꯕ꯭ꯔꯣ
ꯑꯥ ꯇꯥꯏꯌꯦ
ꯏꯆꯟ ꯅꯨꯄꯤ ꯑꯃ ꯀꯥꯎꯟꯁꯦꯂꯤꯡ ꯇꯧꯕ ꯆꯠꯄ ꯆꯠꯄ ꯀꯣ ꯑꯦꯃꯤꯁꯟ ꯇꯧꯅꯕ ꯃꯥꯒꯤ ꯇꯝꯃꯤꯟꯅꯕ ꯎꯝ
ꯑꯣ
ꯅꯣꯏꯗꯤ ꯀ꯭ꯂꯥꯁ ꯆꯠꯄ꯭ꯔꯣ
ꯍꯣꯏ ꯀ꯭ꯂꯥꯁ ꯆꯠꯂꯦ ꯑꯗꯨꯒ ꯑꯃꯨꯛꯀ ꯗꯨꯇꯤ ꯆꯠꯂꯦ ꯗꯨꯇꯤꯗ ꯂꯩꯌꯦ ꯍꯧꯖꯤꯛꯇꯤ ꯃꯝꯅꯤ
ꯇꯗ
ꯍꯣꯏ
ꯃꯣꯏꯁꯦ ꯊꯧꯕꯥꯜ ꯐꯖꯅ ꯇꯧꯕ ꯍꯧꯕ ꯃꯥꯜꯂꯤ
ꯑ ꯍꯧꯖꯤꯛꯛꯇꯗꯤ ꯃꯥꯄꯥꯟꯗ ꯂꯩ ꯋꯥꯕꯒꯤꯦ ꯅꯗ ꯑꯣ
ꯅꯣꯏꯗ ꯃꯥꯏꯅ ꯇꯧꯕꯁꯦ ꯌꯥꯝ ꯐꯩꯅꯦ ꯑꯩꯁꯨ ꯑꯗꯨꯝ ꯑꯩꯁꯨ ꯑꯗꯨꯃꯥꯏꯅ ꯅꯣꯏꯒꯨꯝꯕ ꯅꯣꯏꯒꯨꯝꯅ ꯅꯣꯏꯒꯤ ꯂꯥꯏꯗ ꯆꯠꯆꯕ ꯅꯨꯄꯤ ꯑꯃ ꯕ ꯇꯥꯔꯦ ꯍꯣꯔꯦꯟ ꯍꯣꯔꯦꯟ ꯇꯨꯡꯗ ꯅꯥꯔꯛꯄ ꯀꯥꯟꯗ
ꯑꯣ
ꯑꯇꯣꯞꯄꯗ ꯑꯇꯣꯞꯄꯗ ꯆꯠꯇꯕꯤꯗ ꯑꯩꯈꯣꯏ ꯁ꯭ꯏꯗ ꯌꯦꯡꯒꯗꯕꯦ
ꯑ ꯅꯥꯟ ꯆꯨꯠ꯭ꯔꯥꯒꯣꯔ
ꯑꯥ
ꯑꯣ ꯑꯩ ꯔꯣꯡꯣꯏ ꯔꯣꯡꯣꯏꯂꯦꯅ
ꯎꯝ ꯆꯃꯦ ꯆꯃꯦ
ꯃꯤ ꯌꯥꯝ ꯍꯥꯏꯥꯏꯔꯝꯃꯤꯅꯦ
ꯈꯟꯗ
ꯑꯩꯒꯤ ꯈꯣꯟꯖꯦꯜꯗꯣ ꯑꯗꯨꯝ ꯃꯥꯟꯥꯟꯕ꯭ꯔꯥ
ꯍꯟ ꯃ ꯃꯇꯦ ꯭ꯔꯨꯄ ꯒ꯭ꯔꯨꯄꯗ ꯔꯣꯡꯃꯩ ꯌꯥꯝꯅ ꯌꯥꯝꯅ ꯂꯩꯌꯦ ꯑꯗꯨ
ꯑꯩꯒꯤ ꯃꯤꯡꯗ ꯌꯦꯡꯂꯒ ꯈꯪꯕ꯭ꯔꯥ ꯅꯠꯇ꯭ꯔꯒ ꯒ꯭ꯔꯨꯞꯌꯥꯝ ꯂꯩꯕꯗꯨꯗ ꯑꯩꯁꯨ ꯑꯣꯏꯔꯝꯅꯤ ꯍꯥꯏꯅ ꯈꯟꯕ꯭ꯔꯥ ꯈꯟꯕ꯭ꯔꯥ
ꯅꯪꯅ ꯃꯤꯡ ꯅꯪꯒ ꯅꯪꯒꯤ ꯃꯤꯡꯁꯨ ꯑꯗꯨꯒ ꯑꯩꯈꯣꯏꯒꯤ ꯔꯗ ꯔꯣꯝꯃꯦ ꯌꯥꯝ ꯌꯥꯝ ꯅ ꯂꯩꯕꯒꯤꯦ
ꯎꯝ ꯑꯁ ꯑꯗꯨꯗꯤ ꯑꯩꯅ ꯑꯗꯨ ꯑꯣꯏꯔꯦ ꯅꯪꯅ ꯅꯪꯒꯤ ꯌꯥꯝ ꯆꯂꯅ ꯇꯧꯔꯤꯅꯦ ꯑꯗꯨꯗꯤ
ꯆꯞꯄꯜ ꯂꯗ ꯆꯅꯄ ꯂꯔ
ꯅꯪꯅ ꯖꯦꯅꯔꯦꯜ ꯂꯥꯏꯟꯗ ꯆꯠꯕ ꯅꯪꯅ ꯄ꯭ꯔꯣꯐꯦꯁꯅꯦꯜ ꯔꯣꯝꯗ ꯆꯠꯄ ꯑꯁ ꯑꯅꯤꯃꯛ ꯄꯨꯜꯂꯗꯤ ꯇꯨꯡꯗ ꯌꯥꯝ ꯀꯥꯟꯅꯒꯗꯧꯔꯤꯅꯦ
ꯍꯥ
ꯍꯥꯏꯗꯤ ꯖꯦꯅꯔꯦꯜ ꯂꯥꯏꯟꯗ ꯇꯝꯕꯅꯤꯅ ꯂꯥꯏꯔꯤꯛ
ꯑꯣ ꯑꯣ ꯑꯣ ꯑꯣ
ꯃꯦꯗꯤꯀ ꯂꯥꯏꯟꯗ ꯁꯄꯔꯗꯨ ꯑꯣꯏꯔꯗꯤ ꯇꯨꯡꯗ ꯀ ꯂ ꯗꯔꯤꯅꯤ ꯈꯨꯟꯒ ꯄꯨꯗꯅꯤꯀꯣ ꯋꯥꯔꯤꯗꯣ
ꯈꯝꯗꯦꯅ ꯇ ꯑꯗꯨ ꯆꯍꯤ ꯆꯍꯤ ꯍꯥꯏꯥꯏꯕ ꯏꯕ꯭ꯔꯥ
ꯎꯝ
ꯌꯥꯏꯦ
ꯎꯝ
ꯄ ꯆꯍꯤ ꯍꯨꯝ ꯇꯨꯏꯟꯇꯤꯇꯨ ꯁꯨꯔꯦ
ꯑꯁ ꯑꯩꯉꯣꯟꯗꯒꯤꯗꯤ ꯈꯤꯇꯪ ꯅꯪꯅ ꯑꯉꯥꯡ ꯑꯣꯏꯔꯦ
ꯑꯉꯥꯡꯉ
ꯪꯅ ꯅꯪꯅ ꯈꯤꯇꯪ ꯑꯩꯉꯣꯟꯒꯤ ꯅꯍꯥ ꯑꯣꯏ ꯑꯉꯥꯡ ꯑꯣꯏꯌꯦꯕ
ꯑꯣ ꯅꯪꯗꯤ ꯀꯌꯥ ꯁꯨꯨꯔꯦ ꯁꯨ ꯑꯣ
ꯏꯕꯥꯅꯤ ꯇꯤꯟꯅꯔꯗꯤ ꯌꯥꯝ ꯀꯥꯟꯅꯗꯧꯔꯤꯅꯤ ꯌꯥꯝ ꯆꯠꯅꯖꯧꯕ ꯃꯑꯣꯡꯗ ꯏꯕꯥꯅꯤ ꯇꯤꯅꯔ ꯑꯗꯨ ꯇꯅꯔ
ꯀꯩ ꯑꯌꯥ
ꯀꯃꯥꯏꯅ ꯈꯟꯗꯦ ꯔꯪꯗꯤ
ꯅꯪꯁꯦ ꯑꯍꯥꯡ ꯉꯟꯕ ꯌꯥꯝ ꯀꯥꯏꯕ ꯃꯥꯜꯂꯤ ꯏꯀꯥꯏꯅꯨ ꯏꯀꯥꯏꯅꯨ ꯃꯇꯝ ꯑꯃꯗ ꯑꯩꯁꯨ ꯅꯣꯏꯔꯣꯝꯗ ꯆꯠꯂꯨꯕꯅꯤꯅꯦ ꯁꯂꯨꯕꯤꯅꯦ
ꯑꯣ
ꯐꯥꯔꯁ ꯇꯥꯏꯝ ꯑꯣꯏꯅꯀꯣ
ꯑ
ꯀꯣꯏꯕ ꯆꯠꯄ ꯑꯗꯨꯕꯨ ꯅꯣꯏ ꯀꯥꯡꯕꯨꯁꯦ ꯅꯣꯏ ꯀꯥꯡꯕꯨꯁꯦ ꯑꯃꯠꯇꯁꯨ ꯈꯪꯅꯕ ꯂꯩꯇꯦ ꯑꯩ
ꯑꯣ
ꯀꯩ ꯑꯣꯏꯖꯠꯂꯥ ꯈꯪꯗꯦ
ꯈꯪꯉꯦ ꯑꯩꯒꯤ ꯏꯃꯥꯟꯅꯕꯤꯁꯨ ꯂꯩꯌꯦ ꯎꯝ
ꯅꯪꯅ ꯂꯣꯟ ꯅꯪꯅ ꯅꯪꯅ ꯋꯥꯔꯤ ꯁ ꯊꯥꯕꯁꯦ ꯇꯥꯕ ꯌꯥꯝ ꯅꯨꯡꯉꯥꯏꯈ꯭ꯔꯦꯍꯦ ꯇ꯭ꯨꯟ ꯇꯨ ꯏꯗ
ꯑ
ꯇ꯭ꯌꯨꯟꯗꯨ ꯇꯥꯕ ꯌꯥꯝ ꯅꯨꯡꯉꯥꯏ
ꯑ
ꯑꯩꯁꯨ ꯃꯇꯝ ꯑꯃꯗ ꯁꯨꯃꯥꯏꯅ ꯁꯨꯃꯥꯏꯅ ꯂꯩꯔꯝꯕꯅꯤ
ꯑꯩꯈꯣꯏꯅ ꯋꯥ ꯉꯥꯡ ꯑꯇꯣꯞ ꯃꯤ ꯑꯇꯣꯞꯄꯒꯤ ꯋꯥ ꯉꯥꯡꯕꯁꯦ ꯏꯂꯥꯏ ꯂꯥꯏꯅ ꯈꯥꯡꯊꯣꯛꯄ ꯉꯝꯃꯤꯀꯣ
ꯑ ꯆꯣ ꯁꯝꯃꯔꯤ
ꯑꯗꯨꯅꯤꯗ
ꯎꯝ ꯑꯗꯨ ꯅꯪ ꯋꯥꯔꯜ ꯀꯞ ꯌꯦꯡꯕ꯭ꯔꯥ
ꯑꯁ ꯌꯦꯡꯉꯦ ꯐꯖꯅ ꯌꯦꯡꯉꯦ ꯑꯦꯁꯦꯟ ꯑꯣꯏꯗꯣꯏꯅꯦ ꯀꯩꯅꯣ
ꯑꯣ
ꯑꯗꯨ ꯑꯣꯏꯕꯗꯒꯤꯅꯤꯅꯦ ꯍꯧꯖꯤꯛꯀꯥꯟ ꯏꯁꯥꯁ ꯌꯥꯝ ꯁꯣꯟꯊꯔꯤꯁꯦ ꯆꯥꯕ ꯃꯇꯝꯗ ꯆꯥꯗ꯭ꯔꯦ ꯇꯨꯝꯕ ꯃꯇꯝꯗ ꯇꯨꯝꯗ꯭ꯔꯦ
ꯑ ꯑ ꯑꯗꯣ ꯅꯪ ꯑ ꯀꯅꯥꯒꯤ ꯐꯦꯟꯁꯅꯣ
ꯑꯔꯖꯦꯟꯇꯤꯅꯥ ꯍꯥꯏꯒ ꯐꯦꯟꯁ ꯑꯣꯏꯅꯤ
ꯑꯣ ꯑꯔꯖꯦꯟꯇꯤꯅꯥ ꯑꯣ
ꯃꯥꯟꯅꯕ꯭ꯔꯣ
ꯍꯃꯅꯥꯏ
ꯑꯁ ꯌꯥꯏꯏꯅꯦ ꯑꯗꯨꯗꯤ
ꯑ ꯍꯥꯔ
ꯍꯥꯏ ꯁ꯭ꯀꯨꯜꯗ ꯅꯪ ꯇꯨꯌꯦꯦꯜꯞ ꯂꯣꯏꯔꯒ ꯗꯥꯏꯔꯦꯛ ꯑꯗꯨ ꯂꯥꯏꯟꯗ ꯆꯪꯕ꯭ꯔꯥ
ꯍꯣꯏ ꯊ ꯐ꯭ꯂꯣꯔ ꯇꯔꯦ ꯅ ꯇꯔꯦ
ꯐꯔꯦ ꯐꯩ ꯍꯧꯖꯤꯛꯇꯤ ꯍꯤꯗꯥꯛ ꯀꯥꯞꯄ ꯈꯣꯠꯄꯗꯤ ꯌꯥꯝ ꯍꯩꯔꯝꯒꯅꯤꯅꯦ
ꯌꯥꯝ ꯍꯩꯇꯦꯗ ꯍꯥꯏꯗꯤ ꯍꯩꯌꯦ ꯑꯗꯣ ꯌꯥꯝꯗꯤ ꯍꯥꯏꯩꯗꯦ
ꯑꯁ ꯑꯩꯗꯤ ꯁꯤꯔꯤꯟꯗꯣ ꯌꯥꯝ ꯀꯤꯅꯦ ꯑꯩꯗꯤ
ꯑ ꯀꯖ ꯅꯨ ꯎꯄꯥꯥꯟꯅ
ꯑꯁ ꯑꯩ ꯅꯨꯄꯥ ꯑꯣꯏꯔꯁꯨ ꯄꯥꯛ ꯅꯥꯒꯟꯗꯕꯒꯤꯗꯣ ꯑꯩꯗꯣ ꯑꯗꯨꯃꯥꯏꯅ ꯂꯥꯏꯌꯦꯡꯕ ꯄꯥꯛ ꯆꯠꯇꯦꯕ ꯑꯩ ꯍꯦꯛ ꯄꯣꯛꯄꯗꯒꯤꯀꯣ ꯍꯆꯥꯡ ꯐꯥꯎꯕꯗꯣ ꯁꯨꯃꯥꯏꯅ ꯇꯧꯒ ꯍꯦꯛꯇ ꯂꯥꯏꯌꯦꯡꯕ ꯆꯠꯄ ꯀꯥꯟꯗ ꯑꯗꯨ ꯎꯔꯗꯤ ꯀꯤꯕꯅꯤ ꯅꯍꯥꯟ. ꯑꯦꯠꯃꯤꯁꯟ ꯇꯧꯅꯕꯗ꯭ꯂ ꯕ꯭ꯂꯠ ꯇꯦꯁ ꯔꯤꯄꯣꯔꯠ ꯍꯪꯉꯦꯕꯀꯣ ꯑꯗꯨꯗ ꯑꯗꯨꯗ ꯐꯥꯎ ꯍꯨꯃꯥꯡ ꯐꯖꯅ ꯁꯧꯏꯅꯦ ꯏ ꯁꯤꯡꯕꯗꯀꯣ ꯅꯥꯕ ꯌꯥꯝ ꯅꯥꯕ ꯅꯠꯇꯕ ꯀꯤꯕꯗꯣ ꯁꯤꯔꯤꯟ ꯀꯤꯕꯗ ꯁꯨꯃꯥꯏꯅ ꯇꯧꯔꯒ ꯑꯗꯨ ꯅꯔꯁ ꯅꯨꯄꯤꯅ ꯑꯩꯉꯣꯟꯗ ꯌꯦꯡꯉꯒ ꯑꯁ ꯅꯪꯁꯦ ꯅꯨꯄꯥ ꯃꯥꯟꯗꯗ ꯍꯥꯏꯅꯤ
ꯍ ꯏꯃꯅꯤ
ꯑꯩꯅ ꯈꯨꯗꯥꯛꯇ ꯆꯪꯉꯒ ꯍꯨꯃꯥꯡ ꯑꯩꯒꯤ ꯃꯥꯏꯒ ꯍꯨꯃꯥꯡ ꯐꯖꯅ ꯁꯧꯕꯒꯤꯀꯣ ꯑꯁ ꯅꯪꯗꯤ ꯌꯥꯝ ꯀꯤꯗꯤ ꯀꯤꯖꯥꯅꯤ ꯍꯥꯏꯅ ꯍꯥꯏꯕ ꯅꯥꯕꯨꯗꯤ ꯅꯥꯗꯦ ꯑꯗꯨ ꯀꯤꯕꯗꯣ ꯊꯤꯟ ꯀꯩꯅꯣ ꯀꯤꯕꯗꯣ ꯑꯗꯨꯃꯥꯏꯅ ꯇꯧꯕ
ꯑ
ꯅꯣꯏꯗꯤ ꯀꯤꯗꯕ꯭ꯔꯣꯅꯦ ꯅꯣꯏꯗꯤ ꯀꯤꯗꯕ꯭ꯔꯣ
ꯈꯟꯗꯦꯗ ꯑꯩꯈꯣꯏꯗꯤ
ꯅꯣꯏꯗꯤ ꯅꯁꯥꯅ ꯅꯣꯏ ꯅꯣꯏ ꯈꯛꯇ ꯀꯩꯅꯣ ꯇꯧꯔꯛꯄꯅꯤꯅꯦ ꯀꯤꯔꯝꯅꯦ ꯑꯩ ꯃꯤ ꯑꯩ ꯃꯤꯗꯁꯨꯗ ꯃꯤ ꯑꯇꯣꯞꯄꯗ ꯀꯥꯞꯀꯗꯕꯁꯨ ꯑꯩ ꯀꯤꯌꯦ ꯍꯥꯏꯗꯤ
ꯑꯗꯨꯗꯤ ꯅꯥꯟ ꯅꯨꯄꯤ ꯃꯥꯜꯂꯦꯅ
ꯊꯕꯛ ꯈꯪꯔꯒ ꯂꯩꯕ꯭ꯔꯥ ꯅꯠꯇ꯭ꯔꯒ ꯏꯟꯇꯔꯟꯒꯨꯝꯕ ꯇꯧꯕ꯭ꯔꯥ
ꯑꯩꯈꯣꯏꯗꯤ ꯏꯟꯇꯔꯟ ꯇꯧꯋꯤ
ꯟꯇꯥꯟꯗꯣ ꯆꯍꯤ ꯀꯌꯥ ꯆꯪꯕ꯭ꯔꯥꯅꯤ
ꯎꯝ ꯆꯍꯤꯍꯤ ꯏꯗꯅꯥꯗꯤ ꯑꯩꯈꯣꯏꯒꯤ ꯗꯗꯨꯌꯨꯇꯤꯗꯤ ꯂꯣꯏꯔꯦ ꯑꯗꯨꯒ ꯏꯟꯇꯔꯟ ꯆꯠꯂꯦ ꯅꯦ ꯃꯥꯟꯁ ꯑ ꯁꯤ ꯗꯤꯁ ꯎꯏꯛ ꯁ ꯄꯒꯂꯣ ꯂ ꯂꯣꯏꯕꯥ ꯃꯂꯦ
ꯗꯤꯁꯕꯤꯒꯗꯥ
ꯍꯣꯏ
ꯎꯝ
ꯅꯥꯏꯅꯄꯥ ꯎꯝ
ꯖꯤꯗꯤ ꯑꯦꯛꯞꯂꯦꯟ ꯐꯖꯅ ꯂꯩꯔꯝꯅꯤꯅꯦ ꯑꯗꯨꯗꯤ
ꯎꯝ
ꯍꯜꯂꯣ ꯇꯥꯕ꯭ꯔꯣ
ꯍꯣꯏ ꯇꯥꯏꯌꯦ
ꯍꯧꯖꯤꯛꯇꯤ ꯑꯦꯛꯁꯄꯤꯔꯦꯟ ꯐꯖꯅ ꯂꯩꯔꯝꯅꯤꯅꯦ ꯑꯗꯨꯗꯤ
ꯎꯝ ꯎꯝ ꯈꯔꯗꯤ ꯂꯩꯥꯏ ꯈꯔꯗꯤ ꯂꯩꯥꯏ
ꯈꯔ ꯈꯛꯇ ꯑꯣꯏꯔꯝꯗꯧ ꯃꯥꯟꯗꯦꯗ
ꯈ ꯈꯔꯅꯤ
ꯑꯩꯕꯨꯁꯨ ꯑꯩꯕꯨꯁꯨ ꯅꯣꯡꯃ ꯂꯥꯏꯌꯦꯡꯕꯤꯌꯨꯀꯣ ꯂꯥꯛꯀꯦꯀꯣ ꯅꯪ ꯏꯅꯥꯛꯇ
ꯍ ꯄꯔꯂ
ꯌꯦꯠ ꯎꯇꯥ ꯎꯇꯥ ꯊꯤꯖꯦꯂꯗꯤ ꯀ ꯀꯣ
ꯑꯌꯥ
ꯇꯥꯕ꯭ꯔꯥ
ꯍꯣꯏ ꯇꯥꯏꯌꯦ
ꯎꯜꯇꯥ ꯎꯜꯇꯥ ꯀꯩꯅꯣ ꯇꯧꯔꯝꯕꯗꯤ ꯀꯤꯑꯕ
ꯑꯥ